ꯎꯝ ꯇꯥꯏ ꯇꯥꯏ
ꯆꯥꯛ ꯆꯥꯔꯕ꯭ꯔꯣ
ꯑ ꯇꯧꯔꯦ
꯭ꯔꯤꯟ ꯁꯥꯡ ꯆꯒꯦ
ꯉꯁꯤ ꯌꯦꯟ ꯆꯥ ꯌꯦꯟ ꯍꯥꯠ ꯆꯀꯦꯟ
ꯑꯣ ꯑꯣ ꯏꯄꯥꯒ ꯅꯕꯅꯤ ꯆꯥꯕ꯭ꯔꯥ ꯅꯠꯇ꯭ꯔꯒ ꯀꯗꯥꯏꯗ ꯆꯕ꯭ꯔꯥ
ꯌꯥ ꯌꯨꯝꯗ ꯌꯨꯝꯗ ꯆꯠꯑꯦ ꯏꯄꯥ ꯑꯩꯈꯣꯏꯅꯤ
ꯑ ꯍꯣꯏ
ꯍꯧꯖꯤꯛ ꯑꯩ ꯑꯩꯒꯤ ꯐ꯭ꯔꯦꯟꯒꯤ ꯌꯨꯝꯗ ꯂꯩꯌꯦ ꯅ ꯑꯗꯨꯃꯛ ꯃꯥꯒꯤ ꯃꯥꯒꯤꯗꯤ ꯐꯕꯗꯤ ꯐꯥꯏ ꯑꯗꯣ ꯉꯁꯤ ꯉꯁꯤ ꯉꯁꯤ ꯈꯛꯇ ꯐꯠꯇꯦ ꯍꯥꯏꯌꯦ ꯎꯝ
ꯍꯧꯖꯤꯛꯇꯤ ꯅꯪꯒꯤ ꯈꯣꯟꯗꯦ ꯑꯗꯨꯝ ꯊꯦꯡꯉꯦꯗ ꯅꯋꯥꯛ ꯐꯥꯕ ꯃꯥꯜꯂꯦ
ꯃꯥꯒꯤꯗꯤ ꯐꯥꯏꯚ ꯖꯤ ꯐꯥꯏꯚꯖꯤ ꯎꯝ ꯅꯣꯏꯁꯦ ꯀꯩ ꯆꯪ ꯆꯕꯅꯣ
ꯑ ꯁꯤ
ꯀꯩꯅꯣ ꯆ ꯑ ꯎ ꯆꯌꯦ ꯗꯜ ꯗꯥꯎ ꯆꯥꯔꯒ ꯑꯗꯨ ꯁꯣꯏꯕꯝꯗꯣ ꯕꯦꯝꯕꯨ ꯁꯨꯗꯣ
ꯎꯝ ꯎꯝ
ꯑꯣꯖꯥꯅ ꯆꯠꯅꯤ ꯇꯧꯔꯒ ꯆꯥꯏ ꯑꯄꯥꯎ ꯑꯄꯥꯎ ꯑꯁꯤ ꯏꯆꯦꯒꯤ ꯑ ꯅꯨꯄꯥꯅ ꯄꯨꯔꯛꯄ ꯑꯥ ꯔꯣꯝ ꯖꯪꯒꯜꯗꯒꯤ
ꯑꯣ ꯃ ꯀꯣꯏꯕ ꯇꯠꯄ꯭ꯔꯥ
ꯍꯣꯏ ꯑꯩꯈꯣꯏꯔꯣꯝꯗ ꯖꯪꯒꯜ ꯑꯃ ꯂꯩꯌꯦꯅ
ꯑꯣ ꯑꯣ ꯑꯥ ꯃ ꯈꯥꯛꯛꯇ ꯆꯄ꯭ꯔꯥ
ꯑꯁ ꯃꯥꯒꯤ ꯐ꯭ꯔꯦꯟ ꯌꯥꯝ ꯂꯩꯗ ꯐ꯭ꯔꯦꯟꯁꯤꯡꯒ ꯆꯠꯄ ꯃꯥꯅꯤ ꯅꯍꯥꯟꯁꯨ ꯑꯗꯨꯝ ꯆꯠꯄꯅꯦ
ꯑꯣ
ꯑꯗꯨ ꯏꯄꯥꯁꯨ ꯍꯥꯔꯠ ꯆꯤꯛꯀꯟ ꯆꯥꯕ ꯌꯥꯕ꯭ꯔꯥꯅꯦ
ꯍꯥꯔꯠ ꯆꯤꯛꯀꯦꯟ ꯍꯥꯏꯗꯤ ꯑꯩꯈꯣꯏ ꯃꯄꯥꯟꯗ ꯂꯩꯔꯤꯉꯩꯗ ꯆꯥꯕꯗꯤ ꯌꯥꯝ ꯍꯥꯔꯠ ꯆꯤꯛꯀꯦꯟꯗꯣ ꯌꯥꯝ ꯍꯥꯔꯗ ꯑꯣꯏꯌꯦꯀꯣ
ꯑ
ꯑꯗꯨ ꯑꯣꯏꯔꯁꯨ ꯑꯩꯈꯣꯏꯒꯤꯗꯤ ꯐ꯭ꯔꯦꯁꯅꯤꯕꯀꯣ ꯑꯗꯨꯅꯤ ꯑꯗꯨ ꯍꯥꯏꯔ ꯁꯦꯀꯦꯟꯗꯔꯤꯁꯨ ꯈꯔ ꯂꯣꯀꯦꯜꯒ ꯆꯞꯃꯅꯤ
ꯑꯣ ꯐꯅꯦ ꯇꯨꯗꯤ
ꯎꯝ ꯑꯩꯁꯨ ꯑꯩꯁꯨ ꯈꯪꯗꯦ ꯍꯧꯖꯤꯛꯅ ꯉꯁꯤꯅꯀꯣ ꯑꯍ ꯑꯍꯥꯟꯕꯅꯤ ꯐ꯭ꯔꯦꯁ ꯆꯥꯕꯗꯣ
ꯑꯣ
ꯎꯝ ꯆꯤꯛꯀꯦꯟꯒꯤ ꯃꯤꯡꯁꯨ ꯀ꯭ꯂꯥꯁꯇꯔ ꯀ꯭ꯔꯦꯂꯥꯔ ꯌꯥꯝꯅ ꯂꯩꯔꯒ
ꯎꯝ
ꯑꯗꯨ ꯑꯩꯅ ꯍꯥꯡꯕ ꯃꯇꯝꯗ ꯑꯁꯤꯗꯤ ꯍꯥꯔꯠ ꯆꯤꯛꯀꯦꯟꯅꯤꯅ ꯃꯣꯏꯅ ꯍꯥꯏꯕꯀꯣ
ꯑꯣ
ꯎ ꯑꯗꯨꯗꯤ ꯑꯗꯨꯒ ꯑꯩ ꯂꯧꯔꯛꯅꯤꯕ
ꯑꯣ
ꯍꯑꯣ ꯍꯥꯏ ꯑꯩ ꯄꯁꯨ ꯃꯁꯤꯒꯤ ꯌꯦꯟꯁꯥꯡꯗꯣ ꯍꯥꯔꯠ ꯆꯤꯛꯀ ꯑꯁꯤ ꯆꯤꯛꯀꯟꯁꯦ ꯎꯝ ꯃꯥꯁꯦ ꯉꯁꯤ ꯈꯨꯟ ꯆꯠꯀꯦ ꯇꯧꯕꯗꯤ ꯇꯧꯕꯅꯦ ꯑꯗꯣ ꯒꯥꯔꯤ ꯐꯪꯗꯕꯒꯤꯀꯣ
ꯍ
ꯎꯝ ꯃꯁꯤ ꯂꯩꯔꯒ ꯍꯌꯦꯡ ꯁꯟꯗꯦ ꯁꯟꯗꯦꯅ ꯂꯩꯔꯒ
ꯑꯣ
ꯀꯩꯅꯣ ꯃꯟꯗꯦꯒꯨꯝꯗ ꯃꯧꯀꯥ ꯆꯠꯀꯅꯤ ꯑꯗ ꯅꯣꯏꯁꯦ ꯑꯩꯈꯣꯏꯁꯦ ꯑꯩꯈꯣꯏ ꯅꯣꯏ ꯋꯥꯔꯜ ꯀꯞꯀꯨꯝꯕ ꯌꯦꯡꯗ꯭ꯔꯣ
ꯑ ꯑ ꯑꯩ ꯑꯩꯈꯣꯏꯒꯤ ꯑꯪꯀꯜꯅ ꯌꯦꯡꯉꯦ ꯑꯩꯈꯣꯏꯗꯤ ꯌꯦꯡꯗꯦꯗ ꯃꯔꯛ ꯃꯔꯛꯇ ꯌꯦꯡꯉꯦ
ꯇꯤꯚꯤꯗ ꯇꯤꯚꯤ ꯇꯤꯚꯤꯅꯀꯣ
ꯍꯣꯏ ꯇꯤꯚꯤ ꯑꯩꯈꯣꯏꯒꯤ ꯇꯤꯚꯤꯗꯣ ꯌꯥꯝ ꯄꯤꯛꯄꯒꯤꯀꯣ ꯌꯦꯡꯕ ꯌꯥꯝ ꯅꯨꯡꯉꯥꯏꯇꯦꯗ
ꯑꯗꯨ ꯅꯪꯒꯤ ꯏꯃꯥꯟꯅꯕ ꯍꯥꯏꯕꯗꯤ ꯑꯩꯈꯣꯏꯗꯒꯤ ꯂꯥꯞꯄꯔ ꯑꯩꯈꯣꯏ ꯌꯨꯝꯗꯒꯤ ꯂꯥꯞꯄ꯭ꯔꯥ
ꯑ ꯂꯥꯞꯇꯦꯗ ꯐꯥꯏꯚ ꯃꯤꯅꯤꯠ
ꯑꯣ ꯈꯣꯡꯗ
ꯎꯝ
ꯅꯪꯒꯤ ꯕꯦꯛꯒꯔꯥꯎꯟꯁ‌ꯦ ꯏ ꯏ ꯇꯧꯋꯤꯅꯦ ꯀꯔꯤꯔꯥ ꯈꯪꯗ꯭ꯔꯦꯍꯦ
ꯈ‌ꯣꯏꯒꯤ ꯏꯌꯥꯔ ꯏꯌꯥꯔ ꯄꯤꯁ ꯍꯥꯞꯄꯒꯤ ꯃꯥꯜꯂꯦꯗ
ꯑꯥ ꯑꯦ ꯏꯌꯥꯔ ꯄꯤꯁꯀꯤ ꯅꯠꯇꯕ ꯀꯔꯤꯅꯣ ꯃꯥꯜꯂꯤꯅꯦ
ꯑꯥ ꯌꯨ ꯏꯟꯁꯦꯀꯣ
ꯎꯝ
ꯎꯝ ꯑꯩꯉꯣꯟꯗꯗꯤ ꯌꯥꯝꯅ ꯂꯥꯎꯠ ꯑꯣꯏꯕꯗꯤ ꯑꯣꯏꯗꯦ ꯑꯗꯨ ꯑꯣꯏꯔꯁꯨ ꯐꯣꯟꯒꯨꯝꯕꯗ ꯀꯩꯀꯩꯒꯨꯝꯕꯗ
ꯃꯥꯜꯂꯦ
ꯎꯝ
ꯅꯣꯏꯁꯦ ꯄꯨꯡ ꯀꯌꯥꯒꯨꯝꯗ ꯇꯨꯝꯅꯤ
ꯄꯨꯡ ꯑꯗꯨꯝ ꯇꯨꯝꯅꯤꯡꯅꯤꯡꯕ ꯃꯇꯝꯗ ꯇꯨꯝꯃꯤꯗ ꯑꯩꯈꯣꯏ
ꯎꯝ
ꯇꯨꯝꯅꯤꯡ ꯇꯨꯝꯅꯤꯡꯕ ꯃꯇꯝꯗ ꯑꯗꯨꯝ ꯇꯨꯝꯕꯅꯤ
ꯅꯪꯒꯤ ꯔꯨꯝꯁꯦ ꯅꯪ ꯀꯗꯥꯏꯗ ꯇꯨꯝꯕ꯭ꯔꯥ ꯅꯪ ꯅꯪ ꯏꯊꯟꯗ ꯇꯨꯝꯕ꯭ꯔꯥ ꯅꯠꯇ꯭ꯔꯒ
ꯑꯩꯒꯤ ꯔꯨꯝ ꯂꯩꯇꯕ ꯑꯗꯨ ꯏꯆꯦ ꯏꯆꯦꯒ ꯆꯟꯆꯟ ꯈꯣꯏꯒ ꯑꯗꯨ ꯇꯨꯝꯕ ꯇꯨꯝꯔꯒ ꯍꯧꯖꯤꯛ ꯉꯔꯥꯡꯅꯀꯣ ꯑꯩ ꯑꯩꯈꯣꯏ ꯒꯦꯁ ꯔꯨꯝ ꯇꯧꯕ ꯔꯨꯝ ꯑꯃꯗ ꯁꯤꯞ ꯇꯧꯋꯦ ꯑꯗꯨ ꯕꯦꯗꯤꯡꯒꯨꯝꯕ ꯂꯣꯏꯅꯃꯛ ꯂꯩꯇꯕꯒꯤꯀꯣ ꯑꯦꯁꯨ ꯍꯧꯖꯤꯛꯀꯇꯤ ꯋꯥꯔꯦ
ꯅꯍꯥꯟ ꯔꯦꯁ ꯇꯧꯕ ꯔꯨꯝꯔꯣ
ꯍꯣꯏ
ꯎꯝ
ꯑꯗꯨꯔꯣꯝꯗ
ꯑꯗ‌ꯣ ꯍꯥꯏꯒꯣꯛꯑꯒ ꯇꯨꯝꯕ ꯌꯥꯏꯗꯅ
ꯑꯥ
ꯍꯩꯒꯣꯛꯑꯒ ꯇꯨꯝꯕ ꯌꯥꯏꯗꯅ
ꯇꯨꯝ ꯃꯥ ꯃꯥꯁꯦ ꯇꯨꯝꯅꯤꯡꯗꯕ ꯃꯥꯜꯂꯦꯗ ꯁꯤꯗ ꯇꯨꯝꯃꯣ ꯁꯤꯗ ꯑꯗꯨꯝ ꯇꯧꯑꯣꯅꯁꯨ ꯍꯥꯏꯗꯦ ꯑꯉꯥꯡꯒ ꯇꯨꯝꯃꯝꯃ ꯃꯥꯁꯦ
ꯎ ꯎꯝ ꯃꯥꯒꯤ ꯔꯨꯝꯁꯦ ꯃꯥꯒꯤ ꯔꯨꯝ ꯁꯦ ꯃꯄꯥꯟ ꯃꯄꯥꯟꯗ ꯂꯩꯕ ꯔꯨꯝꯗꯀꯣ
ꯍꯣꯏ ꯈ꯭ꯋꯥꯏꯗꯒꯤ ꯐꯕ ꯔꯨꯝꯗꯨꯅꯤ
ꯃꯥꯗꯤ ꯑꯗꯨꯃꯥꯏ ꯍꯧꯖꯤꯛꯇꯤ ꯃꯥ ꯂꯩꯇ꯭ꯔꯣ
ꯂꯩꯕꯥꯅꯦ
ꯑ ꯅꯪ ꯑꯦꯌꯥꯔꯄꯤꯁ ꯍꯥꯄ꯭ꯔ
ꯑ ꯍꯥꯞꯇꯦ ꯇꯥꯔꯦ ꯑꯩꯗꯤ ꯔꯨꯝ ꯑꯃꯥꯗ ꯂꯩ ꯅꯣꯏꯒꯤꯗꯤ ꯐꯖꯅ ꯇꯧꯕ꯭ꯔꯥ ꯅꯍꯥꯟ ꯅꯣꯏ ꯂꯩꯕ ꯀꯥꯟꯗ
ꯆꯞ ꯃꯥꯟꯅꯩꯗ ꯃꯥꯁꯦ ꯀꯩꯅꯣ ꯃ ꯑꯥ ꯑꯗ ꯄꯤꯁ ꯈꯣꯏ ꯃꯈꯣꯏ ꯂꯥꯛꯑꯗꯤ ꯀꯩꯅꯣ ꯇꯧ ꯑꯥ ꯀꯩꯅꯣ ꯀꯩꯅꯣ ꯇꯧꯔꯦ ꯃꯈꯣꯏ ꯃꯈꯣꯏꯕꯨꯗꯤꯀꯣ
ꯎꯝ
ꯎꯝ ꯑꯈꯣꯏ ꯑꯈꯣꯏ ꯑꯩꯈꯣꯏꯗꯤ ꯑꯗꯨꯃꯥꯏꯅ ꯇꯧꯗꯦ ꯎꯝ ꯃꯣꯏ ꯃꯣꯏ ꯂꯥꯛꯑꯗꯤ ꯃꯣꯏ ꯂꯥꯛꯑꯗꯤ ꯑꯝ ꯃꯥꯒꯤ ꯀꯩꯅꯣ ꯑꯥ ꯑꯇꯣꯞꯄ ꯀꯔꯥꯏꯇꯔꯒꯨꯝꯃ
ꯎꯝ
ꯎꯝ ꯑꯦꯝ ꯂꯩꯌꯦ
ꯑꯩꯈꯣꯏꯕꯨꯗꯤ ꯅꯨꯡꯁꯤꯗꯕꯅꯤꯅ ꯑꯩꯕꯨꯗꯤ ꯄꯪꯇꯧ ꯇꯧꯕꯅꯤ ꯍꯧꯖꯤꯛꯀꯥꯟ
ꯑꯩꯗꯤ ꯋꯥꯔꯤꯁꯨꯨ ꯁꯥꯗꯦ ꯑꯗꯨꯝ ꯇꯨꯃꯤꯟꯅ ꯂꯩꯕꯅꯤ
ꯎꯝ
ꯅꯍꯥꯟꯗꯤ ꯃꯥꯅ ꯃꯦꯆꯌꯣꯔ ꯇꯧꯗꯕ ꯃꯥꯜꯂꯦ ꯃꯥꯜꯂꯦ ꯑꯗꯨꯝ ꯈꯟꯕꯅꯤ ꯍꯧꯖꯤꯛ ꯃꯛ ꯃꯥꯁꯦ ꯑꯗꯨꯝ ꯇꯧꯔꯒ ꯂꯩꯔꯦꯅꯦ ꯈꯪꯗꯦ ꯀꯩꯗꯧꯉꯥꯏ ꯃꯦꯆꯌꯣꯔ ꯇꯧꯗꯣꯏꯅꯣ
ꯑ
ꯑꯩꯈꯣꯏꯕꯨ ꯊꯤ ꯊꯤꯅ ꯇꯧꯋꯦ
ꯎꯝ ꯎꯝ ꯃꯥ ꯃꯥꯒꯤ ꯀꯣꯂꯦꯁ ꯁꯦ
ꯂꯣꯏꯒꯗꯧꯔꯦ
ꯗꯤꯁ ꯌꯥꯔ
ꯎꯝ
ꯎꯪ
ꯉꯥ ꯂꯣꯏꯅꯤꯡꯉꯥꯏ ꯀꯔꯤꯅꯣ ꯑꯦꯛꯖꯥꯝ ꯑꯃ ꯊꯥꯕ ꯃꯥꯜꯂꯦ ꯑꯦꯖꯥꯝꯒꯤ ꯗꯦꯠꯁꯨ ꯍꯥꯏꯕꯤꯗꯦ ꯀꯩꯗꯧꯉꯩ ꯂꯣꯏꯒꯦꯔꯥ ꯍꯥꯏꯔꯒ ꯈꯪꯗꯦ ꯍꯥꯏꯔ
ꯂꯦ
ꯄꯤꯒꯦꯅꯁꯨ ꯈꯟꯗ꯭ꯔꯦꯗ ꯑꯩ ꯈꯪꯗ꯭ꯔꯦꯍꯦ ꯃꯤꯁꯦ ꯁꯤꯒꯨꯝꯕ ꯃꯤꯁꯦ ꯋꯥꯔꯕꯅꯦ
ꯑ ꯁꯤ ꯑꯥ ꯁꯤ ꯆꯤꯂꯣ ꯃꯈꯣꯏꯗꯤ ꯑꯥ ꯑꯗꯨꯝ ꯂꯩꯌꯦꯀꯣ
ꯎꯝ ꯂꯦ ꯅꯨꯡꯉꯥꯏꯅ ꯂꯩꯔꯤꯌꯦ ꯑꯩꯈꯣꯏꯁꯦ ꯑꯥ ꯃꯣꯏꯒꯤ ꯑꯉꯥꯡ ꯑꯩꯈꯣꯏꯗꯒꯤ ꯑꯄꯤꯛꯄ ꯑꯉꯥꯡꯁꯦ ꯃꯁꯥ ꯌꯥꯝ ꯐꯠꯇꯕ꯫
ꯍꯧ ꯍꯧꯖꯤꯛꯀꯥꯟ ꯂꯣ꯫
ꯎꯝ ꯉꯁꯤ ꯉꯔꯥꯡꯒ ꯉꯁꯤꯒ ꯃꯁꯥꯁꯦ ꯀꯔꯤꯅꯣ ꯆꯥꯛ ꯆꯥꯔꯗꯤ ꯑꯣꯟ ꯑꯣꯟꯊꯣꯛꯄ ꯑꯗꯨꯝ ꯇꯧꯕ꯫
ꯑꯣ꯫ ꯑꯗꯨꯒ ꯃꯥꯒꯤ ꯃꯈꯥꯗ ꯂꯩꯕ ꯑꯅꯤꯗꯨꯗꯤ ꯌꯥꯝ ꯀꯩꯅꯣ ꯇꯧꯕ ꯃꯥꯜꯂꯦ꯫ ꯍꯧꯖꯤꯛꯀꯥꯟꯗꯤ ꯒ꯭ꯌꯥꯟ ꯇꯥꯈ꯭ꯔꯕ ꯃꯥꯜꯂꯦꯀꯣ꯫
ꯒꯌꯥꯟ ꯏꯊꯟꯗꯤ ꯒꯌꯥꯟ ꯇꯥꯏꯌꯦ ꯑꯩ ꯂꯩꯔꯗꯤ ꯅꯤꯡꯉꯥꯏ ꯑꯗꯨꯝ ꯀꯜꯂꯦ꯫ ꯑꯆꯥꯄꯣꯠ ꯆꯥꯅꯤꯡꯂꯒ ꯀꯞ ꯑꯗꯨꯒꯨꯝꯕ ꯑꯗꯨꯝ ꯇꯧꯔꯤꯌꯦ꯫
ꯏꯊꯟꯗꯤ ꯇꯨꯃꯤꯟ ꯇꯨꯃꯤꯟꯅ ꯂꯩꯌꯦ ꯑꯩꯈꯣꯏꯕꯨꯁꯨ ꯋꯥꯔꯤ ꯑꯗꯨꯝ ꯐꯖꯅ ꯁꯥꯏ ꯑꯩꯈꯣꯏꯅ ꯁꯥꯔꯗꯤꯀꯣ꯫
ꯑꯗꯨꯒ ꯎꯝ ꯃꯥꯅ ꯏꯊꯟꯗꯤ ꯃꯥꯅ ꯀꯔꯤꯅꯣ ꯑꯆꯥꯄꯣꯠ ꯑꯃ ꯆꯥꯔꯔꯁꯨ ꯑꯅꯥꯏꯌꯥ ꯅꯪꯁꯨ ꯆꯥꯅꯤꯡꯕ꯭ꯔꯥ ꯑꯗꯨꯝ ꯍꯪꯒꯅꯤ ꯑꯩꯈꯣꯏꯅ
ꯃꯥꯁꯦꯁ ꯑ ꯀ꯭ꯂꯥꯁ ꯀꯥꯌꯔꯥ꯫
ꯀ꯭ꯂꯥꯁ ꯊ꯭ꯔꯤ ꯑꯣꯏꯔꯝꯒꯅꯤ꯫ ꯊ꯭ꯔꯤ ꯔ ꯐꯣꯔ ꯔ ꯊ꯭ꯔꯤ ꯑꯣꯏꯔꯝꯒꯅꯤꯗ꯫ ꯂꯋꯥꯔ ꯁ꯭ꯀꯨꯜ ꯂꯋꯥꯔ ꯀꯦ ꯖꯤ ꯑꯩꯈꯣꯏꯒꯤ ꯁ꯭ꯀꯨꯜꯗ ꯀꯥꯕꯅꯤ ꯂꯥꯁ ꯏꯌꯥꯔ ꯐꯥꯎꯗꯤ꯫
ꯅꯣꯏ ꯑ ꯆꯥꯛꯆꯕ ꯃꯇꯝꯗ ꯑ ꯂꯣꯏꯅ ꯑꯗꯨꯝ ꯆꯥꯃꯤꯟꯕ꯭ꯔꯥ꯫
ꯂꯣꯏꯅ ꯑꯗꯨꯝ ꯆꯠꯃꯤꯟꯗꯦꯗ꯫ ꯑꯉꯥꯡꯁꯤꯡꯕꯨ ꯄꯤꯖꯩꯑꯦ ꯑꯩꯈꯣꯏ ꯁꯤꯠꯁꯦ ꯑ ꯑꯉꯥꯡꯁꯤꯡ ꯅꯨꯄꯤ ꯆꯥꯒꯅꯤ ꯃꯥꯁꯦ ꯑꯗꯨꯝ ꯐ꯭ꯔꯤ ꯑꯣꯏꯕ ꯀꯥꯟꯗ ꯆꯥꯒꯅꯤ ꯑꯩꯈꯣꯏꯅꯁꯨ ꯑꯩꯈꯣꯏ ꯆꯥꯅꯤꯡ ꯆꯥꯅꯤꯡꯕ ꯃꯇꯝꯗ ꯑꯗꯨꯝ ꯆꯥꯢꯑꯦ꯫
ꯑꯥ꯫
ꯑꯩꯈꯣꯏ ꯄꯨꯝꯅꯃꯛ ꯆꯥꯃꯤꯟꯅꯗꯦ꯫
ꯎꯝ꯫ ꯑꯩ ꯅꯪꯕꯨ ꯀꯣꯜ ꯇꯧꯗꯔꯤꯉꯩ ꯑ ꯑꯩꯩꯀꯣꯋꯥꯕꯨꯗꯤ ꯀꯣ ꯐꯧꯅꯔꯦ꯫
ꯀꯔꯤ ꯍꯥꯏꯕ꯭ꯔꯥ ꯃꯥ꯫
ꯀꯩ ꯑꯗꯨꯝ ꯋꯥꯔꯤꯁꯨ ꯁꯥꯗꯕ ꯀꯨꯏꯔꯦꯅ ꯐꯣꯟ
ꯑꯣ ꯑꯁꯤ ꯑꯁꯤ ꯀꯔꯤꯌꯥꯗ ꯇꯧꯕ꯭ꯔꯥ꯫
ꯍꯣꯏ ꯍꯣꯏ
ꯀꯔꯤ ꯋꯥꯔꯤ ꯁꯥꯕ꯭ꯔꯥ ꯑꯗꯨꯒ꯫
ꯑꯦ ꯎꯝ ꯁꯥꯗꯕ ꯀꯨꯏꯔꯦꯅ ꯁꯥꯔꯛꯄꯅꯦ ꯀꯣꯂꯖ ꯃꯥ